ꯇꯥꯔꯦ ꯑ꯭ꯁ
ꯀꯔꯤ ꯇꯧꯕ꯭ꯔꯣ
ꯑꯦ ꯑꯁ ꯍꯤꯟꯖꯥꯡ ꯊꯣꯡꯕ ꯂꯣꯏꯔꯒ ꯂꯩꯌꯦ
ꯑꯣ ꯀꯔꯤ ꯏꯟꯖꯥꯡ
ꯀꯩ ꯏꯤꯟꯖꯥꯡ ꯊꯣꯡꯕ꯭ꯔꯣ ꯑ ꯏꯁꯀ꯭ꯋꯥꯁ ꯏꯁꯀ꯭ꯋꯥꯁ ꯊꯣꯡꯉꯦ ꯉꯁꯤꯗꯤ
ꯍꯥ ꯍꯥ ꯍꯥ ꯍꯥ ꯑꯦ ꯅꯪ ꯑꯍꯥꯎꯕ ꯏꯁꯀ꯭ꯋꯥꯁ ꯊꯣꯡꯂꯃꯦꯅꯦ
ꯈꯣꯗꯣ ꯑꯥ
ꯑ
ꯏꯀꯣ ꯆꯠꯇ꯭ꯔꯣ ꯏꯀꯣ ꯆꯠꯂꯦꯀꯣ ꯑꯣ ꯉꯥꯏꯈꯣ ꯉꯥꯏꯈꯣ ꯑꯗꯨꯗꯤ
ꯑꯣ ꯑꯣ ꯑꯣ
ꯍꯧꯖꯤꯛꯇꯤ
ꯆꯠꯇ꯭ꯔꯦꯗ ꯀꯣ ꯆꯠꯇ꯭ꯔꯦ ꯆꯠꯇ꯭ꯔꯦ ꯑꯝ ꯑꯩꯁꯨ ꯉꯁꯥꯏ ꯑꯣꯛꯀꯤ ꯌꯦꯟꯒꯤ ꯃꯔꯤꯟꯗꯣ
ꯑꯣ
ꯑꯗꯨꯗ ꯂꯩꯔꯒ ꯑꯣꯛ ꯆꯥꯅꯤꯡꯉꯥꯏꯒꯤꯀꯣ ꯑꯗꯨ ꯂꯧꯔꯒ ꯊꯣꯡꯕ ꯊꯔꯣꯏ ꯊꯔꯣꯏꯗꯣ ꯉꯔꯥꯡ ꯅꯍꯥꯟ ꯑꯩꯈꯣꯏ ꯆꯠꯄꯒ ꯊꯣꯛꯃ ꯆꯠꯄ ꯀꯥꯟꯗ ꯍꯜꯂꯛꯄꯅ ꯂꯩꯔꯛꯄꯀꯣ ꯑꯩꯒꯤ ꯈꯣꯟꯃꯨꯒ ꯇꯥꯈ꯭ꯔꯦꯅꯦ
ꯍꯦ ꯍꯦ ꯍꯦ ꯍꯦ
ꯑꯗꯨ ꯄꯨꯔꯛꯄ ꯑꯗꯨ ꯄꯨꯔꯛꯂꯒ ꯉꯁꯤ ꯑꯣꯛꯀꯤꯗꯨ ꯆꯥꯗꯕꯅꯤꯅ ꯑꯣꯛꯀꯤꯗꯃꯛꯇ ꯇꯧꯕꯤꯕꯀꯣ
ꯑꯥ
ꯑꯗꯨ ꯀꯟꯅ ꯊꯣꯡꯂꯦ
ꯍꯧꯖꯤꯛ
ꯎꯝ ꯍꯣꯏ ꯀꯟꯅ ꯊꯣꯡꯉꯦ
ꯀꯣꯛ ꯀꯔꯣ
ꯑ ꯑꯣ ꯆꯥꯛꯀ ꯊꯣꯉꯦ
ꯑꯁ ꯑꯣꯣꯛꯀꯤ ꯊꯥꯔꯣꯏ ꯄꯤꯕ꯭ꯔꯣ
ꯍꯣꯏ ꯑꯣ ꯑꯣꯛ ꯊꯣꯔꯣꯏꯕꯤꯌꯨꯅꯦ ꯍꯍ ꯑꯁꯤ ꯊꯣꯔꯣꯏꯒ
ꯑꯣ
ꯅꯍꯥꯟ ꯅꯍꯥꯟ ꯄꯤꯕꯨꯗꯤ ꯈꯔ ꯀꯜꯂꯦꯗꯅ ꯑꯩꯈꯣꯏꯗꯤ ꯑꯗꯨꯗꯤ ꯍꯥꯠꯀꯟꯕꯒꯤ ꯊꯧꯔꯣꯏꯅꯦꯕ ꯁꯤꯗ ꯌꯥꯝ ꯄꯤꯠꯄ ꯀꯔꯝ ꯀꯝꯔꯝ ꯆꯥꯕ ꯅꯨꯡꯉꯥꯏꯗꯧꯕ ꯀꯣ
ꯑ
ꯑꯗꯨꯒꯤ ꯊꯏꯗꯨꯅꯦꯕ ꯁꯤꯁꯦ
ꯎ ꯀꯟꯕꯗꯤ ꯑꯁ ꯇꯥꯔꯗꯤ ꯃꯥꯒꯤ ꯃꯔꯤꯤꯟꯗ ꯂꯣꯏ ꯀꯥꯏꯔꯅꯤ
ꯑꯗꯨꯅꯦ ꯍꯣꯏ ꯑꯗꯨꯒꯤ ꯑꯗꯨꯗꯣ ꯍꯥꯏꯔꯒ ꯑꯃꯗꯨꯅ ꯍꯥꯏꯔꯒ ꯄꯤꯗ꯭ꯔꯦꯕ
ꯑ ꯄꯔꯤꯤꯟꯁꯪ ꯆꯕ꯭ꯔꯣ
ꯉꯁꯤꯗꯤ ꯀꯥꯡꯁꯣꯏꯒ ꯁꯣꯔꯤ ꯎꯁꯣꯏꯒ ꯌꯦꯟꯁꯥ ꯀꯣ
ꯑꯁ ꯑ ꯑꯦ
ꯊꯣꯡꯂꯒ ꯁꯥꯍꯜꯂꯒꯀꯣ ꯆꯥꯛ ꯆꯕꯀꯣ
ꯑ
ꯑꯩꯒꯤ ꯎꯆꯤꯒꯤ ꯚꯤꯗꯤꯑꯣꯗꯣ ꯎꯕꯒꯨꯝꯗꯧꯔꯤꯅꯦ ꯑꯩꯁꯦ ꯐꯨꯜꯗꯤ ꯎꯗꯕ
ꯀꯣꯃꯥꯏ ꯇ ꯍꯧꯖꯂꯣ ꯑꯦ
ꯑꯩꯗꯤ ꯦꯁ ꯐ꯭ꯔꯦꯟꯅꯦ
ꯅꯪꯒꯤ ꯐ꯭ꯔꯦꯟꯅꯦꯕ ꯅꯪꯒꯤ ꯑꯗꯨꯗꯤ ꯅꯪꯒꯤ ꯔꯨꯝꯃꯤꯅꯦꯅꯦ ꯑꯗꯨꯗꯤ ꯕꯨ ꯌꯥ ꯅꯪꯒꯤ ꯔꯨꯃꯤꯁꯤꯡ ꯅ ꯔꯦ
ꯑꯩ ꯆꯥꯛ ꯊꯣꯡꯕ ꯀꯥꯟꯗ ꯒ꯭ꯌꯥꯁ ꯁꯤꯂꯤꯟꯗꯔꯒꯤ ꯃꯅꯥꯛꯇ ꯔꯦꯁꯂꯤꯡ ꯇꯧꯔꯒ ꯂꯩ
ꯂꯩꯕꯤꯅꯤꯍ
ꯑꯗꯨꯅꯦ ꯎ ꯅꯇꯣꯝꯗ ꯆꯥꯕ꯭ꯔꯣ ꯅꯠꯇ꯭ꯔꯒ ꯑꯃꯗꯨꯒ ꯆꯥꯕ꯭ꯔꯣ
ꯏꯕꯥꯅꯤ ꯂꯩꯌꯦ
ꯑꯣ ꯃꯥꯅ ꯊꯣꯡꯕ꯭ꯔꯥ ꯅꯪꯅ ꯊꯣꯡꯕ꯭ꯔꯣ
ꯑꯩ ꯑꯩꯅ ꯊꯣꯝꯕꯅꯤ
ꯑꯁ ꯑꯗꯨꯗꯤ ꯉꯁꯤ ꯅꯪꯅ ꯇꯥꯔꯛꯅꯦꯦ ꯊꯣꯡꯕ
ꯑꯥ
ꯑꯁ ꯅꯨꯡꯉꯥꯏꯔꯦ ꯑꯗꯨꯗꯤ ꯅꯣꯏꯗꯤ ꯅꯨꯄꯥ ꯃꯁꯦꯟ ꯂꯩꯅꯤ ꯂꯩꯃꯤꯟꯅꯕꯅꯤꯅ ꯑꯗꯨ ꯀꯩꯗ ꯀꯅꯥꯟ ꯊꯣꯡꯕ꯭ꯔꯣ
ꯍꯒ ꯆꯟꯗ
ꯌꯥꯏ ꯌꯥꯏ ꯌꯥꯏ ꯎꯁꯤꯈ꯭ꯔꯦꯗ
ꯉꯥ ꯐꯥꯕ ꯆꯄ꯭ꯔꯨ
ꯑꯩꯗꯣ ꯆꯠꯀꯦ ꯆꯠꯅꯤꯡꯕ ꯑꯗꯨ ꯑꯩꯗꯣ ꯉꯔꯥꯡ ꯉꯔꯥꯡ ꯑꯍꯤꯡꯗꯣ ꯎꯝ ꯑꯩꯗꯣ ꯃꯣꯔꯅꯤꯡ ꯐꯥꯎ ꯇꯝꯍꯧꯗ꯭ꯔꯦꯕꯀꯣ ꯕꯣꯜ ꯌꯦꯡꯅꯤ ꯍꯥꯏꯔ ꯉꯥꯏꯕꯗꯣ ꯏꯤꯃꯥꯇꯣꯟꯗꯨꯣ ꯅꯥꯕ ꯏꯤꯃꯥꯇꯣꯟ ꯅꯥꯕꯒꯤ ꯑꯍꯤꯡ ꯄꯨꯡ ꯑꯃꯗꯒꯤ ꯗꯣꯛꯇꯔ ꯌꯦꯡꯕ ꯆꯠꯂꯒ ꯀꯣ ꯍꯣꯁꯄꯤꯇꯥꯜꯗ ꯂꯩꯔ ꯂꯩꯔꯒ ꯉꯁꯥꯏ ꯑꯌꯨꯛꯇ ꯍꯜꯂꯛꯑꯒ ꯑꯩꯗꯣ ꯄꯨꯡ ꯆꯌꯥꯗ꯭ꯔꯥ ꯄꯨꯡ ꯑꯃ ꯑꯅꯤꯗ ꯇꯨꯝꯃꯒ ꯄꯨꯡ ꯃꯔꯤꯗ ꯍꯧꯒꯠꯄ ꯉꯥꯏꯗ꯭ꯔꯤꯕ ꯁꯤꯁꯤ ꯊꯅꯒ ꯨꯝ ꯇꯨꯝꯂꯀꯣ ꯍꯥꯏꯕꯗꯤ ꯑꯍꯤꯡ ꯆꯨꯞꯄ ꯇꯨꯝꯗꯕꯅꯤꯅꯀꯣ
ꯑꯣ
ꯄꯨꯡ ꯑꯅꯤꯗꯔ ꯇꯨꯝꯕ ꯍꯧꯕꯅꯤꯕ ꯑꯩꯗꯣ ꯄꯨꯡ ꯑꯅꯤ ꯇꯣꯝꯅ ꯄꯨꯡ ꯃꯔꯤꯗ ꯍꯧꯒꯠꯂꯑꯦ ꯉꯁꯤ ꯍꯌꯦꯡꯗꯤ ꯇꯨꯡꯒꯗꯧ ꯃꯥꯟꯗ꯭ꯔꯦ
ꯎꯝ
ꯑ ꯉꯥꯁꯨ ꯐꯥꯕ ꯆꯠꯅꯤꯡꯕ ꯅꯍꯪ ꯑꯩꯈꯣꯏ ꯑꯃꯨꯛ ꯑꯩꯈꯣꯏꯅ ꯑꯩꯈꯣꯏꯅꯤꯅ ꯆꯠꯄꯁꯤꯀꯥꯟꯗꯣ
ꯑꯣ
ꯑꯗꯨ ꯑꯗꯨꯗꯣ ꯏꯁꯤꯡ ꯌꯥꯝ ꯃꯣꯠꯄ ꯑꯗꯨꯒꯤ ꯑꯥ ꯃꯊꯛꯇ ꯆꯠ ꯃꯈꯥꯒꯨꯝꯕ ꯌꯥꯝꯗꯤ ꯁꯦꯡꯕ ꯑꯗꯨ ꯅꯨꯃꯤꯠꯇꯧ ꯑꯗꯨ ꯑꯩꯈꯣꯏꯁꯦ ꯉꯥꯁꯦ ꯆꯤꯡꯕ ꯉꯥꯃꯨ ꯑꯍꯨꯝ ꯆꯤꯡꯉꯦ ꯑꯗꯨ ꯅꯨꯃꯤꯠꯠꯇꯇꯩꯗꯣ ꯑꯗꯨ ꯆꯤꯡꯂꯒ ꯎꯝ ꯏꯃꯅꯕꯗꯨꯅ ꯑꯁ ꯁꯤꯗ ꯂꯩꯔꯣꯏꯁꯦ ꯑꯥꯗ ꯆꯠꯁꯦ ꯍꯥꯏꯔꯕꯀꯣ ꯑꯗꯨ ꯆꯠꯄꯒꯤ ꯑꯃꯨꯛ ꯁꯤꯡꯗꯣ ꯑꯃꯨꯛꯀ ꯌꯥꯝ ꯃꯣꯠꯄ ꯑꯗꯨꯒꯤ ꯐꯔꯛ ꯇꯥꯔꯒ ꯑꯩꯈꯣꯏ ꯍꯟꯈꯕ ꯐꯤꯞꯇꯤꯃꯤꯇꯔ
ꯆ ꯁꯤꯟꯕꯤꯒꯨꯝꯕ ꯂꯩꯕ꯭ꯔꯣ
ꯑꯗꯨꯅꯦ ꯅꯣꯡ ꯆꯨꯔꯒ ꯖꯒꯥ ꯑꯃꯗ ꯃꯣꯠꯄ ꯖꯒꯥ ꯑꯃꯗ ꯃꯣꯠꯇꯕ
ꯑꯣ ꯅꯣꯏꯗꯗꯤ ꯇꯪꯈꯥꯏ ꯇꯪꯈꯥꯏꯅꯤꯅꯦ ꯅꯣꯡ ꯆꯨꯕꯁꯦ ꯃꯐꯝ ꯃꯥꯗ ꯆꯨꯔꯗꯤ ꯃꯐꯝ ꯃꯥꯗ ꯑꯃꯨꯛꯀ ꯆꯨꯔꯣꯏ
ꯍꯣꯏ ꯑꯗꯨꯃꯥꯏꯅ ꯇꯧꯕ ꯑꯗꯨꯒꯤ ꯌꯥꯝ ꯐꯔꯛ ꯇꯥꯕ
ꯑ
ꯎꯝ
ꯍꯟꯗꯛꯇꯤ ꯑꯃꯨꯛ ꯑꯃꯗꯨꯁꯨ ꯅꯥꯗ꯭ꯔꯣ ꯅꯃꯥꯏ ꯀꯥꯄꯗꯣ
ꯑꯦꯁꯃꯥꯏ ꯀꯥꯄꯗꯨꯔꯣ ꯁꯅꯥꯥꯏꯗ ꯃꯔꯛ ꯃꯔꯛ ꯑꯩ ꯏꯀꯥꯎ ꯃꯆꯥ ꯑꯃꯈꯛ ꯁꯥꯟꯅꯕ ꯍꯥꯎꯕ
ꯑꯣ ꯑꯅꯧꯕ ꯂꯩꯕꯒꯤꯔꯣ
ꯑꯦꯦ ꯑꯅꯧꯕ ꯅꯠꯇꯦꯗ ꯑꯩꯅ ꯁꯦꯝꯕꯅꯤꯗ ꯏꯀꯥꯎ ꯑꯩꯒꯤ ꯏꯃꯥꯟꯅꯕ ꯃꯥ ꯃꯊꯟꯇ ꯁꯅꯕ ꯅꯨꯡꯉꯥꯏꯇꯦ ꯍꯥꯏꯕ ꯁꯤꯚꯔ ꯈ ꯇꯅꯦ ꯃꯥꯗꯤ
ꯑꯁ ꯑꯗꯨꯝꯁꯤꯕꯣ ꯍꯥꯟꯅꯗꯤꯀꯣ
ꯑꯝ
ꯁꯤꯖꯟ ꯎꯝ ꯇꯨꯗ ꯁꯅꯕ ꯍꯧꯕꯅꯦꯕ ꯑꯩꯈꯣꯏꯁꯨ
ꯑꯥ
ꯑꯗꯨ ꯃꯇꯝꯗꯗꯤ ꯑꯁ ꯑꯦꯅꯤ ꯁꯥꯟꯅꯕ ꯌꯥꯏ ꯀꯔꯥꯏꯗꯩꯀꯣ ꯎꯝ ꯑꯩꯒꯤ ꯈꯣꯟꯃꯨꯛꯀ ꯇꯥꯕ ꯋꯥꯅꯤꯗ ꯑꯁꯤ ꯂꯧꯁ
ꯑꯣ ꯅꯈꯣꯟꯗꯣ ꯗꯕ ꯗꯕꯜ ꯇꯥꯕ ꯑꯗꯨꯒꯤ ꯑꯩ ꯈꯣꯟ ꯗꯕꯜ ꯇꯥꯕ
ꯍꯧꯖꯤꯛꯁꯨꯔꯣ
ꯍꯦꯛ ꯇꯥꯔꯒ ꯇꯣꯛꯈ꯭ꯔꯦ ꯑꯃꯨꯛꯀ
ꯑꯣ ꯀꯃꯥꯏꯟ ꯇꯧꯕꯔꯥ ꯑꯩꯉꯣꯟꯗ ꯇꯧꯕ ꯈꯨꯗꯤꯡ ꯑꯗꯨꯃꯥꯏꯟ ꯍꯥꯏꯅꯤ ꯑꯈꯣꯏ ꯆꯦꯁꯨ ꯑꯗꯨꯃꯥꯏꯅ ꯍꯥꯏꯑꯅꯤ ꯃꯥꯏꯟ ꯇꯧꯔꯅꯤ ꯈꯪꯗꯔꯦ
ꯃꯩ ꯀꯥꯝꯕꯩꯗꯣ
ꯑꯣ
ꯃꯩꯗꯣ ꯃꯨꯠꯄ ꯑꯗꯨꯒꯤ ꯀꯥꯝꯕ ꯁꯥꯕꯅꯦꯗ ꯀꯥꯝꯗ꯭ꯔꯗꯤ ꯃꯨꯛ ꯄꯨ ꯌꯥꯗꯕꯒꯣ ꯑꯁ ꯅꯨꯡꯉꯥꯏꯕꯖꯥꯠꯅꯦꯍꯦ ꯑꯣꯛ ꯑꯣꯛ ꯗꯣꯛꯄꯁꯤ ꯅꯨꯡꯉꯥꯏꯗꯤ ꯅꯨꯡꯉꯥꯏꯕꯖꯥꯠꯅꯦ ꯉꯁꯥꯏ ꯃꯨꯟꯒꯝꯅꯦ ꯏꯃꯥꯅ ꯋꯟꯋꯥ ꯄꯤꯔꯛꯄ ꯊꯔꯣꯏꯗꯣ ꯍꯥꯞꯄꯣ ꯍꯥꯏꯔꯛꯄ
ꯑꯣ
ꯊꯔꯣꯏ ꯑꯃꯨꯛꯀ ꯍꯥꯞꯄꯒꯤ ꯑꯃꯨꯛꯀ ꯃꯩꯗꯣ ꯑꯃꯨꯛꯀ ꯎꯝ ꯅꯧꯅ ꯑꯃꯨꯛꯒ ꯇꯧꯕꯗꯥꯕꯒꯣ
ꯑꯥ ꯉꯁꯥꯏꯅ ꯑꯁ ꯍꯥꯞꯔꯗꯤ
ꯎꯝ ꯁꯥꯏ ꯍꯥꯞꯀꯗꯧꯕꯅꯦ ꯑꯥꯏ ꯏꯃꯥꯅ ꯍꯥꯞꯄꯨ ꯍꯥꯏꯔꯝꯃꯒꯤ ꯊꯔꯣꯏꯗꯣ ꯆꯥꯔꯣꯏꯁꯦ ꯍꯥꯏꯕꯒꯤ ꯍꯩꯔ ꯍꯩꯔꯛꯄ ꯒꯣꯕꯗꯣ ꯇꯧꯋꯣ ꯑꯗꯨꯒꯤ ꯑ ꯁꯥꯕꯗꯨ ꯂꯣꯏꯔꯦ ꯃꯩꯐꯨꯗꯣ
ꯋꯨꯐ
ꯅꯣꯏ ꯑ ꯍꯨꯏꯗꯤ ꯑꯃꯨꯝꯀꯥ ꯂꯥꯛꯄ꯭ꯔꯣ
ꯍꯨꯏꯔꯣ ꯉꯔꯥꯡ ꯃꯔꯤꯟ ꯃꯔꯤꯟꯒꯗ ꯄꯨꯂꯛꯂꯣ ꯍꯨꯏꯅ ꯆꯥꯕꯩ ꯋꯥꯅꯤꯗ ꯁꯥꯎꯅꯤꯡꯕꯁꯤꯗꯤ ꯄꯩꯁꯥ ꯄꯤꯔꯒ ꯂꯩꯔꯛꯄꯅꯦꯕ ꯃꯥꯔꯤꯟ ꯒꯗꯣ ꯑꯣꯛ ꯆꯥꯟꯅꯉꯥꯏꯒꯤ ꯍꯥꯏꯕꯒꯣ ꯆꯥꯕꯤ ꯋꯥꯅꯤꯗ ꯁꯥ
ꯍꯥꯠꯂꯨꯅꯦ ꯑꯃ ꯍꯥꯠꯂꯨꯅꯦ
ꯑꯁ ꯍꯥꯠꯄꯁꯨ ꯉꯝꯗꯦꯅꯦ ꯇꯣꯃꯩ ꯂꯩꯇꯕꯅꯤꯅꯒꯣ
ꯑꯗꯨ ꯑꯗꯨ ꯍꯥꯏꯔꯒ ꯅꯪꯒꯤꯕꯨ ꯈꯨꯔꯨꯃꯥꯟ ꯍꯟꯒꯤ ꯑ ꯑ ꯗ꯭ꯔꯦꯁ ꯐꯪꯗꯔꯦꯅꯦ ꯍꯥ
ꯑꯥ
ꯀꯩꯗꯧꯉꯥꯏ ꯂꯥꯛꯑꯣ ꯍꯥꯏꯕ꯭ꯔꯣ
ꯃꯨꯀꯥ ꯍꯥꯏꯔꯛꯀꯦ ꯍꯥꯏꯅꯦ ꯍꯦꯍꯦ
ꯑꯣ ꯈꯔ ꯉꯥꯏꯌꯨꯗꯕ꯭ꯔꯣ ꯋꯥꯟ ꯃꯟ ꯇꯨ ꯃꯟ
ꯑꯣ ꯑ ꯁꯤꯒꯤ ꯃꯟꯗ ꯍꯥꯏꯔꯛꯀꯅꯤ ꯑꯩꯁꯨ ꯍꯥꯏ
ꯑꯣ ꯑꯣ ꯑꯣ ꯌꯥꯝ ꯐꯩꯅꯦ ꯅꯣꯏꯗꯤ ꯖꯤꯟꯐꯣꯝꯁꯨ ꯑ ꯗ꯭ꯔꯦꯁꯁꯨ ꯂꯣꯏꯝ ꯄꯤꯔꯝꯅꯤꯅ
ꯑꯩꯁ ꯃꯣꯏꯁꯦ
ꯎꯝ
ꯗ꯭ꯔꯦꯁ ꯎꯝ ꯅꯥꯞ ꯂꯧꯕꯗꯤ ꯂꯧꯋꯦꯕ ꯑꯗꯨ
ꯑꯥ
ꯐꯤꯠ ꯇꯥꯗꯦꯅꯦ
ꯑ ꯍ ꯍ ꯍ ꯍꯍꯍ
ꯆꯥꯎꯔꯒ ꯄꯤꯅꯤ
ꯍ ꯍ ꯍ ꯍ ꯋꯍ ꯑꯁꯊꯨꯝꯗꯦꯗ ꯅꯤꯒꯣ ꯃꯤꯏ ꯋꯥꯏꯔ ꯄꯤꯔꯛꯄ ꯖꯥꯠꯂꯒ
ꯅꯥꯞꯗꯤ ꯂꯧꯕ ꯑꯗꯣ
ꯑꯥ ꯕꯤꯔꯌꯥꯅꯤꯒꯣ
ꯔꯦꯗꯤ ꯃꯦ ꯃꯥꯜꯂꯒ ꯄꯤꯅꯤ ꯌꯥꯝ ꯆꯥꯎ ꯆꯥꯎꯔꯒꯞ ꯄꯤꯕꯅꯦ ꯑꯁ ꯈꯪꯅꯥꯎꯗꯤ ꯑꯃꯨꯛꯀ ꯁꯦꯝꯃꯦ
ꯑ ꯃꯣꯏ ꯁꯀꯨꯜꯃ ꯍꯥꯏꯔꯝꯨꯅꯤ ꯌꯥ ꯃꯑꯣꯡꯗꯣ ꯅꯥꯛ ꯉꯛꯇ ꯂꯧꯕ ꯁꯥꯔꯒ ꯔꯦꯗꯤꯃꯦꯗ ꯄꯤꯕ ꯑꯣꯏꯔꯝꯅꯦ
ꯈꯪꯗꯦꯗ ꯑꯗꯨꯃꯥꯏꯅ ꯇꯧꯕ꯭ꯔꯥ ꯇ
ꯑꯗꯨꯃꯥꯏꯅ ꯇꯧꯕꯅꯤꯗ ꯅꯠꯇꯔꯗꯤ ꯀꯗꯥꯏꯗꯒꯤ ꯃꯣꯏ ꯐꯖꯕ ꯄꯤꯒꯦ ꯍꯥꯏꯔꯗꯤ ꯐꯦꯟ ꯇꯧꯕꯤꯒꯅꯦꯕ ꯅꯠꯇ꯭ꯔꯗꯤ ꯀꯗꯥꯏꯗꯒꯤ ꯃꯣꯏ ꯀꯨꯁꯤ ꯔꯥꯁꯤ ꯇꯧꯔ ꯂꯩꯏꯅꯦꯍ
ꯑꯗꯣ ꯑꯗꯨꯗ ꯂꯩꯕꯗꯤ ꯅꯨꯡꯉꯥꯏꯗꯤ ꯅꯨꯡꯉꯥꯏꯕ꯭ꯔꯣꯅꯦ ꯃꯣꯏ ꯎꯝ ꯅꯠꯇꯦ ꯃꯣꯏ ꯑꯩꯉꯣꯟꯗ ꯆꯠꯄꯗꯣ ꯑꯗꯨ ꯉꯥꯏꯗꯤ ꯅꯨꯡꯉꯥꯏꯕ꯭ꯔꯕ
ꯎꯝ ꯑꯩꯈꯣꯏꯅ ꯆꯠꯄꯗꯨꯔꯣ
ꯍꯣꯏ ꯍꯣꯏ ꯍꯣꯏ
ꯇ꯭ꯔꯤꯅꯤꯕꯁꯄꯗꯣ
ꯍꯣꯏ ꯍꯣꯏ ꯑꯗꯨ ꯆꯠꯄꯗꯣ
ꯑ ꯑꯗꯨꯗꯤ ꯎꯝ ꯅꯨꯄꯥ ꯑꯃ ꯀꯣ ꯑ ꯇꯨ ꯊꯥꯎꯖꯟ ꯊ꯭ꯔꯤꯗꯒꯤ ꯆꯉꯄꯜ ꯅꯨꯄꯥ ꯑꯃꯅ ꯇ꯭ꯔꯦꯅꯤꯡ ꯄꯤꯕꯅꯦ ꯑꯗꯨꯗꯤ
ꯑꯣ
ꯃꯥ ꯊ꯭ꯔꯤꯗ ꯆꯪꯕꯀꯣ ꯊ꯭ꯔꯤ ꯐꯣꯔ ꯐꯥꯏꯚ ꯁꯤꯛꯁ ꯁꯚꯦꯟ ꯑꯩꯠ ꯅꯥꯏꯟ ꯇꯦꯟ ꯑꯁ ꯑꯗꯨꯗꯤ ꯈꯔꯗꯤ ꯑꯟ ꯑꯣꯏꯔꯗꯧ ꯃꯥꯜꯂꯦ
ꯑꯍꯟꯗꯤ ꯑꯣꯏꯔꯤꯦꯗ
ꯃꯄꯛ ꯃꯄꯨꯛ ꯆꯥꯎꯔꯃꯅꯤꯅꯦ ꯃ ꯑꯣ ꯃꯕꯨꯛ ꯆꯥꯎꯕ꯭ꯔꯥ
ꯏꯀꯣ ꯎꯝ ꯈꯤꯇꯪꯗꯤ ꯆꯥꯎꯕꯗ
ꯑ ꯑꯃ ꯈꯔ ꯄꯩꯁꯥ ꯌꯥꯝ ꯆꯥꯈ꯭ꯔꯦꯕ ꯑꯗꯨꯒꯤꯅꯦꯕ
ꯑꯣ ꯊꯥ ꯑꯃꯗ ꯂꯥꯥꯛ ꯑꯃ ꯍꯥꯏꯕꯁꯦ ꯌꯥꯝ ꯌꯥꯝꯅ ꯂꯥꯏ ꯍꯥꯏꯅꯤ ꯃꯥꯒꯤꯁꯦ ꯇꯥꯡ ꯑꯃ
ꯅ ꯂꯥꯏ ꯂꯥꯏꯔ ꯑꯗꯨꯝ ꯐꯪꯉꯦꯕ
ꯎꯝ ꯃꯥꯁꯦ ꯑꯣ ꯏꯟꯗꯤꯌꯥꯗ ꯀꯨꯝ ꯑꯗꯨꯝ ꯇ꯭ꯔꯦꯅꯤꯡ ꯄꯤꯕ ꯆꯑꯦ ꯆꯠꯂꯦ ꯍꯥꯏꯅ ꯃꯥꯅ ꯍꯥꯏꯕꯗꯣ ꯎꯝ
ꯑꯣ ꯃꯣꯏ ꯑꯗꯨꯝ ꯐꯪꯈꯤꯗꯣ
ꯑꯥ
ꯑꯣ ꯑꯗꯨ ꯑꯃ ꯌꯕꯔꯥꯠꯂ ꯑꯗꯨꯒꯤ ꯑꯃꯗꯤꯗꯤ ꯑ ꯎꯄꯥꯏ ꯂꯩꯛꯇꯦꯗ ꯑꯩꯈꯣꯏꯒꯩꯅ ꯍꯩꯕ ꯍꯥꯏꯕꯗꯤ ꯌꯥꯔꯣꯏꯗ ꯍꯥꯏꯕꯗꯤ ꯃꯣꯏꯗꯤ ꯑꯗꯨꯝ ꯇꯧꯔꯛꯄꯅꯤꯅꯀꯣ
ꯎꯝ
ꯑꯗꯨꯒꯤ ꯃꯣꯏꯗꯤ ꯑꯗꯨꯒꯕꯁꯨ ꯂꯣꯏ ꯈꯪꯅꯤꯡꯅꯦꯕ ꯑꯩꯈꯣꯏꯗꯤ ꯑꯗꯨꯒꯕꯁꯦ ꯑꯩꯈꯣꯏ ꯎ ꯍꯩꯅꯗꯕ ꯁꯥꯕꯅꯦꯕ ꯑꯁꯣꯝꯗꯗꯤꯀꯣ ꯌꯥꯝ ꯑꯗꯨꯅꯤ ꯈꯟꯕ ꯁꯥꯕꯅꯤ ꯍꯧꯖꯤꯛꯇꯤ ꯃꯅꯤꯕꯨ ꯆꯥꯎꯕꯅꯤ ꯄꯩꯁꯥ ꯄꯥꯏꯔꯤꯁꯦ ꯑꯗꯨ ꯃꯣꯏꯅ ꯍꯦꯟꯅ ꯑꯗꯨ ꯄꯩꯁꯥ ꯄꯥꯏꯈ꯭ꯔꯦꯕ
ꯎꯝ
ꯉꯁꯤꯗꯤ ꯊꯦꯡꯅ ꯆꯥꯛ ꯆꯥꯒꯦ ꯍꯥꯏꯕ꯭ꯔꯣ ꯅꯣꯏꯕꯨ
ꯑꯁꯨꯗꯣ ꯃꯥꯏ ꯆꯦꯕ
ꯑꯗꯨꯝ ꯆꯥꯏꯕ ꯑꯩꯈꯣꯏꯗꯤ ꯉꯟꯈ꯭ꯔꯦꯍꯦ ꯅꯣꯏ ꯍꯦꯟꯅ ꯑꯩꯈꯣꯏꯅ ꯉꯟꯈ꯭ꯔꯦꯍꯦ
ꯑꯦ ꯑꯩꯣꯏꯗꯤ ꯎꯝ ꯑꯦꯠ ꯇꯥꯔꯛꯄꯗ ꯆꯥꯛ ꯊꯣꯡꯕ ꯍꯧꯔꯅꯤ
ꯑꯁ ꯑꯩꯈꯣꯏ ꯍꯦꯟꯅ ꯊꯦꯡꯈ꯭ꯔꯀꯣ ꯃꯤꯗꯤ ꯑꯩꯈꯣꯏꯅ ꯍꯥꯟꯅ ꯈꯔ ꯈꯔ ꯉ ꯅꯟꯕ꯭ꯔꯥ ꯍꯥꯏꯕꯕꯨ ꯅꯣꯏꯅ ꯈꯖ ꯉꯟꯕ꯭ꯔ ꯏꯕꯨ ꯅꯣꯏꯅ ꯍꯦꯟꯅ ꯊꯦꯡꯈ꯭ꯔꯦꯅꯦ
ꯎꯝ ꯅꯣꯏꯟ ꯇꯃꯨ ꯀꯪ ꯉꯟꯈ꯭ꯔꯦ
ꯎꯝ ꯅꯨꯄꯥ ꯃꯁꯦꯟꯅꯤꯅꯀꯣ ꯅꯣꯏꯅꯤꯅ ꯂꯩꯗꯨꯗꯤꯀꯣ
ꯑꯣꯝ ꯅꯨꯄꯤꯒꯨꯝꯕ ꯑꯃ ꯌꯥꯎꯔꯤꯗꯤ ꯈꯔ ꯉꯟꯕ
ꯑꯗꯨꯅꯦ ꯅꯪꯅ ꯄꯨꯁꯤꯟꯈ꯭ꯔꯥ ꯍꯥꯏꯈ꯭ꯔꯥ ꯃꯥꯅ ꯄꯨꯁꯤꯟꯒꯗ꯭ꯔꯥ ꯄꯨꯁꯤꯜꯂꯒ ꯆꯥꯛ ꯊꯣꯡꯍꯟꯈ꯭ꯔꯣ